ꯇꯥꯕ꯭ꯔꯣ ꯇꯥꯕ꯭ꯔꯣ
ꯇꯥꯏ
ꯅꯨꯡꯉꯥꯏꯔꯤꯕ꯭ꯔꯣ
ꯅꯨꯡꯉꯥꯏꯔꯤꯌꯦ ꯅꯪꯗꯤ
ꯑꯩꯁꯨ ꯌꯥꯝ ꯌꯥꯝ ꯅꯨꯡꯉꯥꯏꯔꯤꯌꯦ ꯀꯔꯤ ꯇꯧꯔꯤꯕꯅꯣ
ꯐꯝꯃ‌ꯦ
ꯐꯝꯃꯤꯌꯦ
ꯍꯣꯏ ꯅꯪꯗꯤ
ꯑꯩꯁꯨ ꯐꯝꯃꯤꯌꯦ
ꯀꯩ ꯍꯤꯅꯖꯡ ꯆꯔꯒꯦ
ꯍꯋꯥꯏ ꯆꯥꯏꯌꯦ ꯅꯪꯗꯤ ꯍꯥꯎꯗꯦꯗ ꯑꯗꯨꯝ ꯄꯪꯁꯥ ꯆꯥꯔꯦ ꯄꯨꯛ ꯊꯟꯅꯅꯕ
ꯎꯁꯣꯏ ꯆꯥꯏ ꯑꯩꯒꯤ
ꯑꯁ ꯁ꯭ꯇꯦꯇꯥꯁꯇꯣ ꯎꯏꯅꯦ ꯍꯥꯎꯒꯅꯤ
ꯆꯥꯕ ꯐꯪꯕ꯭ꯔꯣ
ꯏꯁꯁ ꯀꯗꯥꯏꯗꯒꯤꯅꯣꯗ ꯐꯪꯗꯦꯗ
ꯌꯣꯟꯗ꯭ꯔꯣ ꯅꯣꯏ ꯑꯗꯨꯗꯤ
ꯎꯝ ꯍꯝ
ꯃꯥꯟꯗꯦ
ꯎꯝ ꯌꯣꯟꯕ ꯎꯗꯦꯅꯦ ꯌꯣꯜꯂꯗꯤ ꯂꯩꯒꯗꯕ
ꯑꯣ ꯀꯅꯥ ꯀꯅꯥ ꯂꯩꯅꯣ
ꯏꯃꯥꯅꯕꯤ ꯂꯩꯌꯦ
ꯔꯣꯡꯃꯩꯔꯣ
ꯅꯠꯇꯦꯗ ꯁꯥꯎꯠ ꯅꯨꯄꯤꯅꯦꯗ
ꯀꯗꯥꯏꯗ ꯂꯩꯒ‌ꯦ
ꯑꯥ ꯑꯁꯤꯗꯒꯤ ꯅꯠꯇꯦ ꯃꯥꯁꯨ ꯑꯥꯗꯒꯤ ꯈꯡꯗꯦ ꯑꯩꯁꯨ ꯀꯩꯗꯧꯔꯤꯕ
ꯂꯦꯞꯄꯤ
ꯅꯦꯠ ꯅꯨꯡꯉꯥꯏꯕ꯭ꯔꯣ ꯅꯣꯏ ꯑꯗꯨꯋꯥꯏꯗ
ꯍꯣꯏ ꯍꯣꯏ ꯋꯥꯏ ꯐꯥꯏ ꯋꯥꯏ ꯐꯥꯏ ꯅꯨꯡꯉꯥꯏꯅꯤ
ꯅꯪ ꯅꯍꯥꯟ ꯑꯦꯛꯖꯥꯝ ꯊꯥꯕ ꯆꯠꯄꯗꯣ ꯂꯣꯏꯔꯕꯣ
ꯂꯣꯏꯔꯦ ꯗꯦꯠ ꯇ꯭ꯋꯦꯟꯇꯤ ꯁꯚꯦꯟꯅ
ꯎꯝ ꯅꯨꯉꯥꯏꯕꯔꯣ
ꯅꯨꯡꯉꯥꯏꯗ
ꯑꯩꯖꯨ ꯂꯤꯁꯤꯡ ꯑꯅꯤ ꯄꯤꯈ꯭ꯔꯕꯅꯦ ꯑꯗꯨꯒꯤ
ꯑꯣ ꯃꯤꯁꯤꯡꯗꯤ ꯂꯤꯁꯤꯡ ꯑꯃ ꯑꯃ ꯍꯥꯏꯅꯤꯀꯣ
ꯂꯤꯁꯤꯡ ꯑꯃ ꯅꯠꯇꯦ ꯌꯧꯗꯦ ꯃꯣꯏꯅ ꯃꯆꯤꯟ ꯊꯤꯔꯤꯅꯤ
ꯎꯝ
ꯌꯥꯝꯃꯕꯗ ꯁꯦꯚꯦꯟ ꯍꯟꯗ꯭ꯔꯦꯠ
ꯑꯩꯈꯣꯏ ꯂꯩꯀꯥꯏꯔꯗꯗꯤ ꯄꯦꯄꯔ ꯑꯃꯗ ꯑꯃ ꯄꯤ ꯍꯥꯏꯔꯒ ꯆꯠꯂꯤꯅꯤ
ꯃꯆꯤꯟ ꯊꯤꯔꯤꯅꯤ ꯃꯣꯏꯗꯣ ꯑꯗꯨꯒꯤ ꯑꯩꯅ ꯐꯥꯏꯚ ꯍꯟꯗ꯭ꯔꯦꯗꯀꯤ ꯊꯤꯔꯦ ꯑꯍꯥꯟꯕꯗꯗꯤ ꯊ꯭ꯔꯤ ꯍꯟꯗ꯭ꯔꯦꯠꯀꯤ ꯑꯦ ꯐꯣꯔ ꯍꯟꯗ꯭ꯔꯦꯗꯀꯤ ꯌꯥꯅꯔꯒ ꯂꯩꯔꯕꯅꯦꯕꯀꯣ
ꯎꯝ
ꯑꯗꯨꯒ ꯃꯥꯗꯣ ꯌꯥꯗ꯭ꯔꯦꯅ ꯑꯗꯨꯒꯤ ꯐꯥꯏꯚ ꯍꯟꯗ꯭ꯔꯦꯠꯀꯤ ꯃꯤ ꯑꯃꯨꯛ ꯊꯤꯔꯦ
ꯃꯥꯁꯨ ꯑꯩꯗꯤ ꯃꯥꯅꯤꯗ ꯍꯥꯏꯕꯅꯦ ꯅꯍꯥꯟ
ꯎꯝ
ꯃꯤꯅ ꯃꯤꯗꯤ ꯌꯥꯝꯃꯦ ꯌꯥꯝꯃꯦ ꯍꯥꯏ
ꯑꯁ ꯊꯥꯅꯤꯡꯕ ꯉꯥꯛꯇꯅꯦꯗ ꯃꯤ ꯑꯅꯤꯁꯨ ꯍꯥꯏꯔꯛꯑꯦ ꯑꯃꯨꯛ ꯑꯗꯨꯏ ꯃꯇꯨꯡꯗ ꯍꯥꯏꯕ ꯂꯣꯏꯔ ꯃꯇꯨꯡꯗ ꯐꯥꯏꯚ ꯍꯟꯗ꯭ꯔꯦꯠ ꯀꯦ ꯈꯛꯇꯪ ꯑꯣꯏꯔꯁꯨ ꯑꯥ ꯑꯥ ꯐꯥꯏꯚ ꯍꯟꯗ꯭ꯔꯦꯠꯀꯦ
ꯑꯣ
ꯑꯩꯅ ꯃꯊꯪꯗ ꯍꯥꯏꯔꯛꯀꯦ ꯍꯥꯏꯕ
ꯑꯣ
ꯗꯤꯁꯦꯝꯕꯔ ꯖꯅꯋꯥꯔꯤ ꯑꯗꯨꯋꯥꯏꯗ ꯑꯃꯨꯛ ꯇꯧꯗꯧ ꯃꯥꯜꯂꯦꯕ
ꯎꯝ
ꯁꯀꯣ ꯁ꯭ꯀꯣꯂꯔꯁꯤꯞꯀꯤ ꯃꯦꯁꯦꯁꯇꯤ ꯂꯥꯛꯄ꯭ꯔꯣ
ꯂꯥꯛꯇꯦꯗ ꯀꯔꯝ ꯀꯥꯟꯗ ꯆꯪꯪꯂꯛꯇꯣꯏꯖꯥꯠꯅꯣ ꯑꯗꯨꯅ ꯗꯤꯁꯦꯝꯕꯔꯗꯃꯨꯛ ꯆꯪꯉꯛꯑꯗꯤ ꯐꯅꯤ ꯂꯥꯛꯄꯔꯣ ꯅꯪꯒꯤ ꯍꯥ
ꯑꯩꯒꯤ ꯂꯥꯛꯇꯦ ꯑꯗꯨ ꯁꯦꯠ
ꯂꯥꯛꯇꯦ ꯃꯦꯁꯦꯖ ꯂꯥꯛꯄ꯭ꯔꯣ ꯇꯥꯕ꯭ꯔꯣ ꯇꯥꯕ꯭ꯔꯣ ꯇꯥꯕ꯭ꯔꯣ ꯍꯜꯂꯣ ꯍꯜꯂꯣ ꯅꯪ ꯈꯣꯜ ꯇꯥꯗ꯭ꯔꯦꯅꯦ